ꯍꯜꯂꯣ ꯑꯧ ꯇꯥꯔꯦ
ꯎꯝ ꯅꯨꯡꯉꯥꯏꯔꯤꯕꯣ ꯀꯃꯥꯏ ꯀꯃꯥꯏꯅ ꯇꯧꯔꯤꯒꯦ
ꯅꯨꯡꯉꯥꯏꯔꯤ ꯍꯥꯏꯇꯥꯔꯦ ꯑ ꯅꯎꯁꯨꯅꯗꯕ ꯀꯣꯏꯣꯏꯔꯦ
ꯎꯝ ꯁꯀꯌꯥꯝ ꯌꯥꯝ ꯐꯖ ꯊꯣꯛꯑꯝꯗꯧ ꯃꯥꯜꯂꯦ
ꯎꯥꯏ
ꯁꯛꯁꯦ ꯈꯪꯗꯦꯅꯦ ꯀꯩ ꯍꯥꯏꯗꯣꯏꯅꯣ ꯑꯗꯨꯝ ꯍꯗꯗ ꯑꯗꯨꯝ ꯂ ꯂꯩꯕꯗ
ꯅꯨꯡꯁꯥ ꯌꯥꯝ ꯁꯥꯕꯁꯤꯗ ꯀꯃꯥꯏ ꯀꯃꯥꯏꯅ ꯇꯧꯔꯤꯒꯦ
ꯅꯨꯡꯁꯥꯁꯦ ꯃꯇꯝꯒꯤ ꯅꯨꯡꯁꯥꯁꯦ ꯍꯧꯖꯤꯛꯅ ꯍꯦꯟꯒꯠꯂꯛꯑꯕꯅꯤꯅ ꯃꯥꯒꯤ ꯀ꯭ꯂꯥꯏꯃꯦꯠꯁꯤꯒꯤ ꯍꯦꯟꯀꯠꯂꯛꯄꯒꯤ ꯃꯇꯨꯡ ꯏ ꯃꯇꯨꯡꯏꯟꯅ ꯏꯁꯀꯤꯟꯗꯁꯨ ꯑꯩꯈꯣꯏꯗ ꯈꯔꯗꯤ ꯁꯣꯛꯄꯗꯤ ꯑꯣꯏꯔꯛꯑꯅꯤ
ꯎꯝ ꯅꯣꯏꯒꯤꯗꯤ ꯍꯟꯗꯛꯇꯤ ꯊꯝꯕꯥꯜ ꯁꯥꯇ꯭ꯔꯕꯣ
ꯊꯝꯕꯥꯜꯁꯦ ꯍꯟꯗꯛꯁꯦ ꯃꯃꯥꯡꯗꯒꯤ ꯁꯥꯠꯄꯗꯨꯗ ꯍꯟꯗꯛꯅ ꯈꯔ ꯍꯟꯗꯔꯦ
ꯎꯝ ꯊꯝꯕꯥꯜꯗꯣ ꯌꯥꯝ ꯐꯖꯕ ꯅ ꯅꯣꯏꯒꯤ
ꯍꯧ ꯑꯗꯨꯣ ꯑꯗꯨꯒꯤ ꯆꯥꯡꯗꯣ ꯐꯖꯕꯁꯦ ꯍꯟꯇꯛꯅ ꯐꯖꯕ ꯆꯥꯡꯆꯠ ꯑꯝꯗꯗꯤ ꯑꯗꯨꯝ ꯐꯖꯔꯦ ꯑꯗꯨꯕꯨ ꯌꯥꯝ ꯌꯧꯅꯗꯤ ꯐꯖꯗꯔꯦ
ꯑꯩꯗꯤ ꯈꯪꯗꯦ ꯊꯝꯕꯥꯜ ꯆꯥꯝꯃ ꯅꯤꯄꯥꯜꯁꯦ ꯌꯥꯝ ꯉꯥꯎꯖꯩꯌꯦ ꯑꯗꯨꯅꯅꯦ ꯅꯣꯏꯒꯤ ꯊꯝꯕꯥꯜ ꯆꯥꯝꯃ ꯅꯤꯄꯥꯜ ꯃꯄꯥꯟ ꯍꯧꯕꯗꯣ ꯑꯗꯨꯝ ꯈꯜꯂꯛꯆꯕ ꯍꯥꯏꯇꯥꯔꯦ
ꯑꯣ ꯐꯖꯔꯗꯤ ꯏꯅꯥꯎꯒꯤꯁꯨ ꯐꯖꯅ ꯃꯌꯥꯝ ꯑꯃ ꯍꯦꯛꯑꯒ ꯍꯦꯛ ꯊꯝꯕꯤꯔꯝꯕꯒꯦꯁꯦ
ꯍꯣꯏ ꯅꯣꯡꯃ ꯀꯣꯏꯔꯛꯎꯗꯅꯅꯥ ꯍꯤꯒ ꯇꯣꯡꯁꯦ ꯄꯥꯠꯇ
ꯑ ꯀꯣꯏꯔꯛꯀꯦ ꯊꯕꯛ ꯀꯩꯅꯣꯁꯦ ꯍꯧꯖꯤꯛꯁꯦ
ꯖꯨꯒꯅꯦ ꯑ ꯌꯨꯝꯒꯤ ꯍꯦꯛꯇ ꯀꯩꯅꯣꯝꯃ ꯍꯦꯛꯇ ꯂꯥꯛꯁꯟꯕ ꯑꯗꯨꯅ ꯍꯦꯛꯇ ꯑꯗꯨ
ꯎꯝ ꯑꯗꯨꯕꯨꯗꯤ
ꯑꯥ
ꯑꯩꯈꯣꯏꯁꯨ ꯑꯗꯨꯝ ꯆꯤꯜꯂꯤꯅꯤꯗ ꯊꯕꯛꯁꯦ ꯑꯩꯈꯣꯏ ꯃꯥꯃꯥꯍꯣꯏꯁꯨ ꯑꯗꯨꯝ
ꯝ
ꯑꯗꯨꯝ ꯀꯥꯔꯛꯑꯅꯤ ꯑꯗꯒꯤ ꯂꯥꯡꯗꯣ ꯉꯥꯃꯨꯛ ꯁꯠꯂꯅꯤ ꯉꯥꯗꯣ ꯑꯃꯨꯛ ꯌꯥꯏꯔꯅꯤ ꯌꯥꯏꯕ ꯂꯣꯏꯔꯛꯄꯗꯗꯤ ꯑꯗꯨꯝ ꯄꯨꯡꯗꯣ ꯑꯥ ꯌꯧꯦ ꯍꯥꯏꯕ ꯂꯥꯡ ꯄꯨꯡꯗꯣ ꯌꯥꯝ ꯀꯨꯏꯅ ꯆꯪꯉꯤꯗ ꯑꯗꯨꯝ ꯊꯦꯡꯉꯕ ꯂꯥꯡꯗꯒꯤꯩ ꯉꯥ ꯁꯠꯄꯗꯣ ꯑꯗꯨꯁꯨ ꯌꯥꯝ ꯀꯨꯏꯅ ꯆꯪꯉꯦꯕ
ꯎꯝ
ꯑꯗꯨꯗ
ꯑꯗꯨꯗꯤꯉ ꯑ ꯉꯥꯁꯦ ꯅꯣꯏꯇꯣꯟꯒꯤꯗꯤ ꯌꯥꯝꯅꯗꯤ ꯍꯥꯎꯒꯅꯤ ꯑꯃꯔꯣꯝꯗꯗꯤ ꯉꯥ ꯃꯈꯜ ꯀꯩꯀꯩ ꯐꯪꯉꯦ ꯑꯌꯥꯝꯕꯅ
ꯉꯥꯔꯣ ꯑꯗꯨꯝ ꯑꯌꯥꯝꯕ ꯐꯪꯉꯤꯗ ꯑꯩꯈꯣꯏꯒꯤꯗꯤ
ꯑꯥ
ꯐꯨꯝ ꯃꯇꯦꯛ ꯃꯇꯦꯛꯇꯣ ꯈꯥꯖꯤꯜꯂ ꯈꯥꯖꯤꯜꯂꯒ ꯑꯗꯒꯤ ꯐꯨꯝ ꯅꯝꯕ ꯀꯥꯏꯅ ꯃꯌꯥꯝ ꯂꯩꯕꯅꯦꯕ ꯑꯗꯨꯝ ꯀꯩ ꯍꯥꯏꯇꯥꯔꯦ ꯉꯥꯁꯦ ꯑꯗꯨꯝ ꯃꯔꯥꯡ ꯀꯥꯏꯔꯦ ꯃꯥꯏ ꯃꯥꯏ ꯀꯣꯏꯁꯟꯅꯔꯒ
ꯎꯝ
ꯌꯣꯛꯅꯕ ꯍꯥꯏꯇꯥꯔꯦ ꯃꯆꯤꯟꯖꯥꯛ ꯊꯥꯔꯒ ꯑꯗꯨꯃꯥꯏꯅ ꯌꯣꯛꯅꯕꯗꯗꯤ ꯐꯥꯕ ꯌꯥꯗꯦꯗ ꯃꯌꯥꯝꯒꯤ ꯑꯣꯏꯕꯗꯨꯗ ꯑꯗꯨꯝ
ꯎꯝ ꯑꯣ ꯑꯗꯨ ꯎꯝ ꯌꯥꯝ ꯏ
ꯑꯗꯣ ꯃꯐꯝꯁꯦ ꯍꯧꯖꯤꯛꯇꯤ ꯀꯟꯅꯖ ꯇꯨꯔꯤꯁ ꯏꯁꯄꯣꯠꯁꯨ ꯑꯣꯏꯔꯛꯄꯒꯤ ꯌꯥꯕꯁꯨ ꯌꯥꯝꯅ ꯍꯥꯏꯗꯤ ꯃꯐꯝꯗꯣ ꯐꯖꯈꯠꯂꯛꯑꯕꯅꯤꯅ ꯁꯦꯝꯒꯠꯄ ꯃꯌꯥꯝ ꯑꯃꯁꯨ ꯍꯧꯖꯤꯛꯇꯤ ꯑꯣꯏꯔꯛꯑꯃꯅꯤ
ꯎꯝ ꯃꯥꯅꯦ ꯃꯣꯏ ꯄꯩꯁꯥ ꯃꯌꯥꯝ ꯃꯌꯥꯝ ꯐꯪꯅꯕꯅꯤ ꯑꯗꯣ ꯑꯩꯈꯣꯏꯒꯤꯗꯤ ꯑꯗꯨꯒꯨꯝꯕ ꯂꯩꯍꯧꯗ꯭ꯔꯕꯅꯤꯅꯀꯣ ꯑꯗꯨꯃꯥꯏꯅ ꯁꯦꯝꯕ ꯌꯥꯕ ꯃꯐꯝꯗꯣ ꯂꯩꯍꯧꯗ꯭ꯔꯕꯅꯤꯅ ꯄꯩꯁꯥꯗꯤ ꯏꯔꯥꯏ ꯂꯥꯏꯅ ꯇꯥꯟꯕ ꯌꯥꯕ ꯄꯣꯠꯇꯣ ꯅꯥꯟꯊꯣꯛꯑꯦꯕ
ꯍꯥ
ꯃꯐꯝꯗꯣ ꯀꯔꯤ ꯀꯔꯤꯗꯤ ꯑꯗꯨꯝ ꯑꯌꯥꯝꯕꯅ ꯍꯦꯟꯅ ꯐꯪꯒꯦ ꯑꯩꯈꯣꯏꯒꯤ ꯀꯩ ꯍꯥꯏꯇꯥꯔꯦ
ꯉꯥꯁꯦ ꯍꯧꯖꯤꯛꯇꯤꯅꯦ ꯉꯥꯔꯣ ꯉꯥ ꯅꯠꯇꯞꯄ ꯑꯗꯨꯝ ꯍꯩꯀꯛꯀꯨꯝꯕ ꯊꯥꯅꯩꯗꯣ ꯍꯩꯀꯛ ꯌꯦꯂꯤꯒꯨꯝꯕ
ꯎꯝ
ꯆꯥꯛ ꯆꯥꯔꯕꯣꯏ ꯏ ꯁꯤꯦꯕꯣ
ꯆꯥꯛꯇꯤ ꯊꯣꯡꯉꯌꯦ ꯍꯧꯖꯤꯛ
ꯍꯥꯥ
ꯆꯥꯛꯇꯤ ꯂꯣꯏꯔꯝꯃꯦꯕ
ꯎꯝ ꯑꯩꯗꯤꯅꯦ ꯈꯪꯕ꯭ꯔꯥ ꯆꯥꯛ ꯐꯣꯡ ꯐꯣꯡ ꯁꯥꯕꯗꯨꯒꯅꯦ
ꯎꯝ
ꯑꯗꯣ ꯑꯩꯈꯣꯏꯒꯤ ꯑꯇꯦꯛꯄꯗꯒꯤ ꯀꯥꯕꯨꯛ ꯀꯥꯕꯨꯛꯀ ꯂꯧꯔꯒ ꯃꯇꯣꯡꯗꯣ ꯐꯛꯑꯒ ꯊꯨꯝꯒ ꯇꯣꯠꯂ ꯆꯥꯕꯗꯣ
ꯑꯧ ꯑꯗꯨꯁꯨ ꯌꯥꯝ ꯍꯥꯎꯕꯅꯦ
ꯉꯥꯒꯤ ꯃꯍꯥꯎ ꯑꯁꯦꯡꯕꯕꯨꯗꯤ ꯅꯣꯏꯒꯤꯗꯨꯅꯗꯤ ꯍꯦꯜꯂꯦ ꯑꯗꯨꯒꯤ ꯃꯍꯥꯎꯗꯨꯗꯤ ꯈꯣꯏꯅ ꯐꯪꯕꯗ ꯈꯔ ꯋꯥꯏ
ꯎꯝ ꯃꯥꯅꯤ ꯑꯩꯗꯤꯅꯦ ꯑꯩꯈꯣꯏ ꯃꯥꯃꯣꯏ ꯉꯥ ꯍꯥꯏꯕꯗꯣ
ꯎꯝ
ꯁꯨꯝ ꯌꯥꯎꯋꯦ ꯑꯗꯣ ꯌꯥꯝ ꯀꯟꯅꯗꯤ ꯌꯥꯎꯍꯟꯗꯦꯕꯀꯣ ꯃꯣꯏꯅ ꯃꯩꯗꯣ ꯌꯥꯝ ꯁꯥꯕꯅꯤꯅ ꯑꯗꯨ ꯃꯣꯏ ꯉꯥꯏꯕ ꯑꯣꯏꯅ ꯁꯨꯝ ꯉꯥꯗ ꯁꯨꯝ ꯆꯥꯗꯣꯏꯅꯤ ꯁꯨꯝ ꯆꯥꯗꯣꯏꯅꯤ
ꯑꯗꯨꯝ ꯆꯥꯕꯁꯦ ꯑꯗꯨꯃꯥꯏꯅ ꯍꯧꯖꯤꯛꯀꯤ ꯌꯥꯏꯔꯒ ꯃꯔꯥꯛꯇ ꯂꯧꯔꯒ ꯆꯥꯕꯁꯦ ꯍꯥꯎꯕ꯭ꯔꯣ
ꯍꯥꯎꯑ ꯑꯦꯁ ꯐꯨꯕ ꯌꯥꯎꯃꯤꯅ ꯑꯩꯈꯣꯏ ꯏ ꯃꯥꯃ ꯅꯪꯅ ꯉꯥꯁꯤꯡꯁꯦ ꯂꯣꯏ ꯆꯥꯊꯣꯛꯈ꯭ꯔꯦꯅ
ꯑꯣ ꯑꯁ ꯆꯩꯗꯤ ꯌꯥꯝ ꯐꯖꯅ ꯆꯥꯔꯦꯅꯦ ꯏꯅꯥꯎꯗꯤ
ꯎꯝ ꯆꯥꯔꯤꯅ ꯅꯣꯡꯃꯐꯝ ꯃꯥꯅ ꯉꯥ ꯁꯪꯉꯝꯃꯣꯅ ꯊꯕꯛ ꯑꯃ ꯑꯩꯅ ꯆꯥꯊꯣꯛꯄ ꯐꯅꯌꯥꯝ ꯀꯩꯅꯣꯗꯣ ꯃꯨꯀꯥ ꯉꯥ ꯍꯥꯏꯏꯕꯗꯣ
ꯑꯥ ꯎꯝ ꯎꯝ
ꯑꯁ ꯑꯗꯨꯗꯤ ꯑꯩꯅ ꯆꯥꯕ ꯍꯥꯎꯕꯗꯩ ꯁꯨꯝ ꯕꯤꯛ ꯂꯩꯔꯦ ꯐꯣꯟꯁꯤꯗ ꯋꯥꯔꯤ ꯁꯥꯔ ꯁꯥꯔ ꯁꯨꯝ ꯆꯥꯒꯤꯕ ꯁꯨꯝ ꯆꯥꯈꯤꯕ ꯑꯗꯨꯒ ꯐꯅꯥꯝ ꯆꯥꯏ ꯇꯣꯛꯈ꯭ꯔꯕꯅꯦ ꯑꯩꯅ ꯋꯥꯊꯤ ꯇꯥꯗꯅ
ꯎꯝ ꯑꯗꯨꯗꯤ ꯌꯥꯝꯅ ꯀꯩꯅꯣ ꯇꯧꯕꯖꯥꯅꯤꯡꯕꯒꯤ ꯑꯗꯨꯝ ꯁꯥꯏꯠꯀꯤꯁꯦ꯫
ꯃꯥꯡꯒꯣꯟꯗ ꯂꯩꯔꯣ ꯀꯥꯏꯗ ꯂꯩꯅꯣ꯫
ꯃꯥꯡꯒꯣꯟꯗ ꯍꯧꯖꯤꯛꯇꯤ ꯑ ꯃꯥꯡꯒꯣꯟꯗꯁꯨ ꯂꯩ ꯆꯥꯛꯈꯨꯝꯗ ꯑꯃꯨꯛ꯫ ꯉꯁꯥꯏ ꯆꯥꯛ ꯂꯣꯏꯁꯤꯜꯂꯝꯃꯒ ꯑꯃꯨꯛ ꯆꯪꯉꯛꯑꯕ꯫
ꯀꯔꯤ ꯍꯦꯟꯖꯥꯡꯅꯦꯕ ꯅꯣꯏꯒꯤꯗꯣ꯫
ꯑ ꯁꯧꯒ꯭ꯔꯤ ꯀꯥꯡꯁꯣꯏ ꯊꯣꯡꯑꯒꯦꯅ꯫
ꯎꯝ꯫
ꯏꯅꯥꯎꯗꯤ ꯀꯔꯤ ꯃꯊꯦꯜ ꯑꯇꯣꯞꯄꯗꯤ ꯇꯧꯗ꯭ꯔꯕꯣ꯫
ꯑꯩꯈꯣꯏꯒꯤꯔꯣ ꯑꯩꯈꯣꯏꯒꯤ ꯏꯔꯣꯜꯂꯦ꯫ ꯂꯐꯨ ꯏꯔꯣꯝꯕꯗꯣ꯫
ꯎꯝ꯫ ꯎꯝ꯫
ꯉꯥꯕꯨꯗꯤ ꯉꯧꯗ꯭ꯔꯦ ꯉꯁꯤꯗꯤ꯫
ꯑꯣ꯫ ꯑꯗꯨ ꯊꯣꯡꯕꯗꯤ ꯊꯣꯡꯕꯗꯤ ꯑꯃꯨꯛꯁꯨ ꯆꯥꯗ꯭ꯔꯣ꯫
ꯍꯥꯥ꯫
ꯊꯣꯡꯕ ꯑꯊꯣꯡꯕ ꯑꯣꯏꯅ꯫
ꯑꯦ ꯑꯊꯣꯡꯕ ꯍꯥꯏꯔꯒ ꯀꯩꯅꯣꯝꯃ ꯅꯤꯡꯁꯪꯏ ꯑ ꯏꯔꯣꯟꯕꯒꯤ ꯇꯥꯏꯞꯇ ꯉꯥꯔꯤꯒ ꯃꯣꯔꯣꯛꯀ ꯅꯩꯁꯜꯂꯒꯅꯦ ꯑꯃꯨꯛ ꯊꯥꯎ ꯉꯧꯔ ꯊꯣꯡꯕ ꯌꯥꯏꯌꯦꯉꯣ ꯈꯪꯕ꯭ꯔꯥ꯫
ꯑꯦ ꯑꯗꯨꯗꯤ ꯑꯅꯧꯕꯅꯤ ꯑꯃꯇ ꯇꯥꯗ꯭ꯔꯤꯅ ꯀꯃꯥꯏꯅ
ꯅꯣꯡꯃ꯫
ꯏꯔꯣꯟꯕꯗꯣ ꯎꯝ
ꯊꯥꯎ ꯌꯩ ꯊꯥꯎ ꯉꯧꯔ ꯊꯣꯡꯖꯥꯅꯤ꯫
ꯊꯥꯎ ꯍꯩꯔꯒ ꯍꯥꯏꯗꯤ ꯑꯣ ꯍꯥꯏꯗꯤ ꯀꯃꯥꯏꯅ ꯎꯝ ꯎꯝ
ꯊꯥꯎ ꯉꯧꯔꯥ ꯑꯃꯨꯛ ꯊꯣꯡꯉꯤꯕ꯫
ꯑꯣ ꯏꯔꯣꯟ ꯊꯣꯛꯑꯒ ꯇꯨꯡ ꯑꯣ ꯊꯥꯎꯒꯇꯪ ꯑ ꯑꯣ ꯑꯗꯨꯗꯤ ꯑꯅꯧꯕ ꯌꯥꯝ ꯍꯥꯎꯔꯝꯗꯧ ꯃꯥꯜꯂꯦ꯫
ꯑꯍꯣꯏ ꯂꯝ ꯇꯣꯉꯥꯟ ꯇꯣꯉꯥꯟꯕꯒꯤ ꯆꯤꯟꯖꯥꯛꯁꯦ ꯃꯈꯟ ꯃꯈꯟ ꯂꯩꯖꯥꯠꯅꯤꯗ꯫
ꯑꯧ ꯃꯍꯥꯎ ꯇꯣꯡꯉꯥꯂꯦꯗꯨꯅꯤ꯫
ꯎꯝ ꯃꯥꯅꯤ꯫
ꯗꯣ ꯅꯣꯏꯒꯤ ꯃꯐꯝ ꯍꯥ ꯃꯐꯝ ꯖꯒꯥ ꯅꯣꯏꯒꯤ ꯑꯗꯣꯝꯒꯤꯗꯤ ꯀꯩꯅꯣꯖꯦ ꯅꯣꯏꯒꯤ ꯑꯀꯣꯏꯕꯩ ꯐꯤꯕꯝꯁꯦ ꯍꯧꯖꯤꯛ ꯑꯦ ꯀꯃꯥꯏꯅ ꯍꯥꯟꯗꯩ ꯍꯣꯡꯉꯕ꯭ꯔꫭ꯫ ꯋꯦꯗꯔꯗ ꯆꯦꯟꯖ
ꯍꯥꯟꯅꯗꯤꯅꯦ ꯀꯩꯅꯣ ꯇꯧꯔꯝꯃꯦ ꯌꯥꯝ ꯁꯥꯔꯝꯗꯕꯅꯦꯕꯀꯣ꯫
ꯑꯗꯤ ꯏꯁꯤꯡ ꯏꯁꯤꯡ ꯃꯅꯤꯜꯗꯒꯤ ꯐꯨꯀ
ꯑꯗꯒꯤ ꯐꯨꯀꯠꯂꯒ ꯀꯩꯅꯣ ꯇꯧꯕꯗꯣ ꯊꯛꯀꯠꯂꯒ
ꯌꯩꯕꯗꯣ
ꯑꯥ ꯀꯨꯆꯨ ꯀꯨꯃꯦꯟꯒꯖꯦ ꯑꯝꯇ ꯊꯣꯛꯇꯒꯩ ꯑꯩ ꯎꯔ ꯅꯪ
ꯍꯥꯟꯅꯒꯤꯗꯨꯗꯩ ꯈꯔ ꯍꯦꯟꯖꯤꯟꯒ꯭ꯔꯦ
ꯀꯨꯆꯨꯁꯤꯒꯤ ꯃꯥꯒꯤ ꯀꯩꯅꯣꯗꯨꯅ ꯐꯨꯖꯤꯜꯂꯛꯄꯗ ꯑꯗꯨꯝ ꯑꯩꯈꯣꯏꯒꯤ ꯀꯦꯟꯁꯤꯗ ꯀꯩꯅꯣ ꯑꯣꯏꯁꯜꯂꯛꯄ ꯃ ꯍꯥꯏ ꯁꯤ ꯃꯨꯁꯤꯜꯂꯛꯄ ꯑꯣꯏꯗꯣꯏꯕ
ꯃꯥꯅꯦ ꯑꯩꯕꯨꯗꯤ ꯄꯥꯠꯇ ꯀꯨꯝꯗꯦꯕꯀꯣ ꯑꯗꯣꯏꯁꯨ ꯄꯥꯛꯅꯕꯨꯗꯤ ꯆꯠ ꯇꯦ ꯑꯗꯨ ꯃꯣꯏ ꯉꯥ ꯂꯧꯈꯠꯄ ꯈꯣꯠꯄꯗꯣ ꯃꯤ ꯁꯨꯅꯗ꯭ꯔꯗꯤ ꯑꯩ ꯆꯠꯄ ꯌꯥꯎꯋꯦꯕ
ꯎꯝ
ꯑꯁ ꯌꯥꯝ ꯅꯨꯡꯉꯥꯏꯖꯥꯠꯅꯦ ꯊꯥꯏꯅꯗꯤ ꯑꯩꯈꯣꯏ ꯃꯥꯅ
ꯎꯝ
ꯎꯝ ꯀꯩꯅꯣ ꯇꯧꯕꯗꯣ ꯈꯣꯏꯇꯦꯛ ꯊꯥꯕꯅ ꯑꯃ ꯊꯥꯕꯗꯣ
ꯈꯪꯕ꯭ꯔꯥ ꯈꯣꯏꯇꯦꯛꯇꯣ
ꯎꯝ ꯈꯪꯗꯦ ꯀꯃꯥꯏꯅ ꯇꯧꯕꯅꯣ ꯎꯝ
ꯈꯣꯏ ꯈꯣꯏ ꯃꯇꯦꯛ ꯍꯥꯏꯗꯤꯅꯦ ꯎ ꯎꯗꯝꯅꯤꯅ ꯈꯪꯉꯝꯃꯔꯣꯏ ꯑꯗꯨꯗꯥꯅꯦ ꯇꯤꯟꯁꯦ ꯂꯦꯡꯉ ꯂꯦꯡꯉꯒ ꯊꯥꯗꯔꯝꯗꯣꯏꯕ ꯑꯗꯨꯒ ꯅꯨꯡꯗꯥꯡꯗꯒꯨꯝꯕ ꯑꯌꯨꯛꯇꯒꯨꯝꯕ ꯉ ꯍꯨꯕ꯭ꯔꯣꯅ
ꯍꯥꯏꯗꯤ
ꯃꯨꯒꯣꯜꯗꯥꯔꯒꯨꯝꯕ ꯅꯥꯏꯅꯣꯉꯥꯒꯨꯝꯕ ꯑꯥ ꯑꯇꯩ ꯉꯥꯃꯨꯒ ꯄꯣꯔꯣꯝꯒꯨꯝꯕꯁꯦ ꯊꯨꯏꯕ ꯑꯗꯣ ꯑꯩꯗꯤ ꯑꯉꯥꯡ ꯑꯣꯏꯔꯤꯀꯥꯟꯗ ꯑꯩꯈꯣꯏ ꯃꯥꯅ ꯈꯣꯏꯇꯦꯛ ꯊꯥꯕꯗꯣ
ꯊꯥꯕꯗꯣ
ꯃꯥꯒꯤ ꯍꯤꯗꯨꯗ ꯇꯣꯡꯉꯦꯗꯅ ꯑꯗꯨꯗꯨꯒ ꯑꯩꯅ ꯁꯪꯗꯣꯏꯕ ꯊꯥꯎ ꯃꯩꯗꯣ ꯄꯥꯏꯔꯒ
ꯅꯨꯡꯗꯥꯡꯗ ꯑꯣꯏꯅ ꯇꯧꯕ꯭ꯔꯥ ꯁꯤ ꯊꯕꯛꯁꯦ
ꯅꯨꯡꯗꯥꯡꯗ ꯑꯃꯨꯛ ꯀꯥꯏꯗꯣꯏꯅꯦꯕ ꯑꯗꯨꯒ ꯑꯌꯨꯛꯇ ꯑꯃꯨꯛꯀ ꯀꯥꯏꯗꯣꯏꯕ
ꯑꯣ ꯉꯥ ꯆꯪꯅꯕꯅꯦꯕ ꯁꯤꯒꯤ ꯈꯣꯏꯇꯦꯛ ꯀꯥꯏꯖꯦ ꯁꯤꯖꯅꯔꯤꯁꯦ ꯍꯥ ꯃꯐꯝꯁꯦ
ꯍꯥ
ꯑꯗꯨ ꯅꯨꯡꯗꯥꯡꯒꯤ ꯃꯇꯝ ꯌꯧꯔꯛꯄꯁꯦ ꯀꯃꯥꯏꯅ ꯇꯧꯋꯤ ꯃꯐꯝꯗꯣ ꯑꯗꯨꯝ ꯀꯩꯅꯣꯁꯦ ꯅꯨꯡꯗꯥꯡꯒꯤ ꯃꯇꯝ ꯌꯧꯔꯛꯄ ꯃꯇꯝꯗ ꯄꯥꯠꯀꯤ ꯐꯖꯕꯁꯦ ꯑꯃꯨꯛ ꯍꯦꯟꯅ ꯍꯦꯟꯒꯠꯄ꯭ꯔꯕ
ꯄꯥꯠꯇꯗꯤ ꯅꯨꯡꯗꯥꯡꯗ ꯍꯧꯖꯤꯛꯇꯤ ꯄꯥꯛ ꯀꯨꯝꯗ꯭ꯔꯃꯤꯅ ꯈꯪꯗ꯭ꯔꯦꯗ
ꯑꯣ ꯁꯨꯝ ꯃꯤ ꯁꯨꯝ ꯀꯨꯝꯍꯩ ꯀꯨꯝꯍꯩꯒꯨꯝꯕ ꯇꯧꯕ ꯗ ꯑꯩꯈꯣꯏꯒꯤ ꯊꯥ ꯑꯃ ꯂꯩ ꯍꯥꯏ ꯅꯣꯏꯗꯣꯟꯒꯤ ꯑꯗꯨꯗ ꯀꯨꯝꯍꯩ ꯇꯧꯕ ꯃꯇꯝꯗꯗꯤ ꯌꯥꯝꯅ ꯐꯖꯩ ꯍꯥꯏ ꯄꯥꯠꯇꯨꯒꯤ ꯃꯐꯝꯗꯨꯒꯤ
ꯍꯣꯏ ꯐꯖꯩꯌꯦ ꯑꯗꯨꯕꯨꯗꯤ ꯃꯤꯅꯗꯤ ꯊꯑꯣꯏꯅ ꯅꯨꯡꯗꯥꯡ ꯂꯦꯛꯄꯒ ꯂꯥꯛꯅꯩꯁꯤꯡꯗꯣ ꯑꯗꯣ ꯑꯩꯈꯣꯏꯗꯤ ꯄꯥꯠꯇ ꯑꯗꯨꯝ ꯇꯥꯔꯛꯄꯅꯤꯅꯅꯦ
ꯎꯝ
ꯑꯩꯈꯣꯏꯗꯗꯤ ꯀꯩꯁꯨ ꯂꯩꯇꯅ ꯈꯜꯂꯦꯕ
ꯎꯝ
ꯃꯣꯏꯗꯤ ꯁꯍꯔꯗꯒꯤ ꯃꯤꯅꯗꯤ ꯂꯥꯛꯑ ꯂꯥꯛꯑꯒ ꯂꯦꯛꯏꯗꯣ ꯅꯨꯡꯕꯨꯗꯤ ꯅꯨꯡꯉꯥꯏꯕ ꯖꯥꯠꯅꯤꯗ ꯑꯩꯈꯣꯏꯅ ꯑꯃ